ꯂꯣ
ꯑꯦꯁ ꯅꯣꯏ ꯂꯣꯝꯗ ꯅꯣꯡ ꯆꯨꯕ꯭ꯔꯣ
ꯍꯧꯖꯤꯛꯔꯣ
ꯑꯧ
ꯍꯧꯖꯤꯛꯇꯤ ꯅꯣꯡ ꯇꯥꯗꯦ
ꯑꯁ ꯑꯩꯈꯣꯏꯗꯗꯤ ꯇꯥꯏꯌꯦ
ꯑꯦ ꯅꯣꯡ ꯆꯨꯕ꯭ꯔꯣ
ꯎꯝ
ꯌꯥꯝ ꯆꯨꯕ꯭ꯔꯣ
ꯌꯥꯝ ꯀꯟꯅꯗꯤ ꯆꯨꯕ ꯅꯠꯇꯦ
ꯑꯣ ꯑꯣ ꯅꯣꯡ ꯆꯨꯔꯗꯤ ꯐꯩꯅꯦ ꯑꯩꯈꯣꯏꯔꯣꯝꯗꯗꯤ ꯆꯨꯗꯦ
ꯎꯝ ꯃꯩꯁꯨ ꯃꯨꯠꯈꯤꯌꯦ ꯑꯩꯈꯣꯏꯗꯗꯤ
ꯃꯩ ꯑꯩꯈꯣꯏꯗꯤ ꯃꯩ ꯂꯥꯛꯑꯦ
ꯆꯥꯛ ꯆꯔꯤꯉꯩꯗꯩ ꯃꯩꯗꯣ ꯃꯨꯠꯊꯣꯛꯈꯤꯕ
ꯑꯥ ꯑꯥ ꯉꯁꯥꯏꯗꯤ ꯀꯩꯅꯣ ꯇꯧꯔꯝꯕꯅꯦ ꯃꯩ ꯂꯥꯛꯑꯝꯗꯕꯅꯦ ꯑꯗꯨꯒ ꯑꯩ ꯎꯝ ꯊꯕꯛ ꯆꯠꯄꯗꯣ ꯌꯨꯝ ꯍꯜꯂꯛꯑꯝꯗꯥꯏꯗꯣ
ꯎꯝ
ꯑꯗꯨꯋꯥꯏꯗ ꯂꯥꯛꯑꯦ ꯀꯩꯗꯧꯔꯤꯅ
ꯆꯥꯛ ꯆꯥ ꯇꯧꯔꯒ ꯅꯪ ꯋꯥꯈꯜ ꯈꯜꯂꯒ ꯅꯪ ꯀꯣꯟꯖꯦꯜ ꯇꯥꯍꯟꯅꯤꯡꯕꯗ ꯑꯁꯤ ꯇꯧꯔꯛꯄꯅꯤ
ꯀꯩ ꯀꯩ ꯌꯦꯟꯖꯥꯡ ꯆꯥꯔꯒꯦ
ꯑꯩꯈꯣꯏꯅꯦ ꯁꯧꯀꯔꯤꯒ ꯈꯝꯃꯒ ꯑꯌꯨꯛ ꯀ ꯃꯥꯟꯅꯏꯗ
ꯑꯋꯨꯛꯇꯣ ꯀꯩꯖꯥꯡꯅꯧ
ꯁꯖꯨꯒ ꯃꯅꯩꯌꯦ ꯑꯌꯨꯛꯇꯅ ꯍꯧꯖꯤꯛ ꯍꯧꯖꯤꯛ ꯃꯥꯟꯅꯕ ꯍꯧꯖꯤꯛꯅ ꯑꯌꯨ ꯑ ꯁꯧꯒꯔꯤꯒ ꯌꯥꯝ ꯌꯥꯝ ꯍꯔ ꯀꯁꯨ ꯀꯅꯣꯅꯦ
ꯈꯪꯗꯕꯒꯤꯅꯦ
ꯑꯩ ꯍꯥꯏꯗꯣꯛꯄꯅꯤꯗꯅ ꯑꯗꯨ ꯍꯥꯏꯗꯣꯛꯑꯦꯗꯅ
ꯎꯝ ꯍꯥꯎꯕ꯭ꯔꯣ
ꯆꯥꯛ ꯆꯥꯕ ꯌꯥꯝ ꯅꯨꯡꯉꯥꯏ ꯍꯟꯗꯛ ꯀꯩꯒꯤꯅꯣ ꯂꯣꯛ ꯈꯨꯕ ꯕꯤꯔ ꯥꯟꯙꯤ ꯌꯥꯝ ꯅꯨꯡꯉꯥꯏꯌꯦ
ꯉꯅꯥꯔꯝꯗꯥꯏꯒꯤ
ꯍꯥꯏ ꯍꯥꯏꯗꯤ ꯑꯩꯗꯤ ꯑꯗꯨ ꯑꯃꯗ ꯆꯠ ꯌꯥꯝ ꯆꯥꯔꯗꯤ ꯀꯩꯁꯨ ꯇꯧꯗꯦꯗ
ꯎꯝ
ꯑꯁ ꯌꯥꯝ ꯅꯨꯡꯉꯥꯏꯌꯦ ꯑꯌꯨꯛꯇꯁꯨ ꯀꯣ ꯑꯁ ꯃꯌꯥꯝꯅꯦ ꯆꯥꯔꯤꯁꯦ ꯍꯧꯖꯤꯛꯁꯨ ꯑꯁ ꯌꯥꯝꯟꯊ ꯍꯥꯏꯗꯤ ꯁꯧꯒ꯭ꯔꯤꯒ ꯀꯩꯅꯣ ꯇꯧꯔꯗꯤ ꯌꯥꯝ ꯍꯥꯎꯋꯦ
ꯍꯥꯎꯑꯦ ꯅꯇꯣꯟꯗꯤ ꯐꯖꯔꯦ
ꯎꯝ ꯑꯁ ꯌꯥꯝ ꯍꯥꯎꯋꯦ ꯑꯗꯨꯒ ꯍꯩꯅꯧ ꯑꯃꯨꯛ ꯆꯥꯕ
ꯅꯪꯁꯨ ꯗꯨꯗꯤ ꯍꯦꯃꯟꯗ꯭ꯔꯣ
ꯃꯨꯟꯕꯅꯦ ꯁꯤꯟꯕ ꯅꯠꯇꯦ
ꯑꯃꯣꯟꯕ ꯑꯣꯏꯔꯁꯨ ꯅꯥꯔꯒ ꯀꯩꯅꯣꯅꯦ ꯅꯪꯁꯨ ꯍꯤꯗꯥꯛ ꯆꯥꯔꯒ ꯑꯃꯨꯛ ꯍꯩ ꯆꯥꯏꯌꯦ
ꯍꯤꯗꯥꯛ ꯆꯥꯗꯦꯗ ꯆꯥꯗ꯭ꯔꯁꯨ ꯌꯥꯔꯦꯗ
ꯅꯣꯏꯒꯨꯝꯕꯁꯤꯗꯤ ꯄꯨꯜꯂꯒ ꯊꯝꯒꯗꯕꯅꯦ ꯅꯥꯕ ꯐꯠꯇ꯭ꯔꯤ ꯐꯥꯎ
ꯇꯥꯅꯤꯡꯗꯦꯀꯣ ꯑꯗꯣ ꯑꯁ ꯑꯩꯒꯤ ꯀꯩꯅꯣ ꯇꯧꯋꯦ ꯑꯩꯒꯤ ꯈꯅꯥꯎꯁꯦ ꯅꯥꯏꯅꯦ
ꯍꯥꯏꯒꯅꯣ ꯍꯥꯏꯒꯅꯣ
ꯍꯩꯅꯧꯅ ꯅꯠꯇꯦꯗꯅ ꯑꯗꯨꯗꯤ ꯍꯩꯅꯧꯗꯤ ꯑꯃ ꯃꯆꯥ ꯈꯛꯇꯅꯦ ꯍꯧꯖꯤꯛ ꯆꯥꯕꯗꯣ
ꯍꯧꯖꯤꯛ ꯆꯥꯔꯁꯨ ꯆꯥꯒꯗꯕꯗꯣ ꯈꯪꯕꯒꯤ ꯍꯥꯟꯅ ꯅꯥꯕꯅꯤ
ꯏꯟꯁꯤꯗꯤ ꯀꯔꯤꯅꯣ ꯆꯥꯔꯒ ꯄꯛꯉꯥꯡꯇ ꯉꯥꯡꯉꯤꯗꯣ
ꯑꯩ ꯉꯁꯥꯏ ꯑꯥꯃ‌ꯦꯠꯄ ꯊꯥꯡꯖꯤꯡ ꯃꯔꯨ ꯆꯥꯕꯗꯣ
ꯑꯁ
ꯊꯥꯡꯖꯤꯡ ꯃꯔꯨꯗꯣ ꯑꯃꯨꯛ ꯃꯩꯗ ꯀꯩꯅꯣ ꯇꯧꯕ ꯑꯗꯨꯒ ꯆꯥꯕꯅꯤꯗ
ꯑ ꯍꯥꯏꯗꯤ ꯇꯥꯟꯂꯍꯦ ꯑꯗꯨꯒꯨꯝꯕ ꯂ ꯂꯧꯊꯣꯛ ꯂꯧꯁꯤꯟ ꯇꯧꯔꯒ ꯁꯦꯝꯃꯒ ꯑꯃꯨꯛ ꯆꯥꯕꯗ ꯇꯜꯂꯤ
ꯑꯗꯨꯝꯕ ꯃꯇꯝ ꯂꯦꯟꯕ ꯅꯨꯡꯉꯥꯏꯅ ꯑꯩꯈꯣꯏꯒꯤ ꯍꯪꯗꯦ ꯅꯪꯗꯤ
ꯌꯥꯊꯤ ꯃꯌꯥꯝ ꯃꯔꯛꯇꯒꯤ ꯑꯃꯨꯛ ꯂꯧꯊꯣꯛꯑꯒ ꯑꯃꯨꯛ ꯆꯥꯕꯗꯣ ꯑꯁ ꯇꯜꯂꯤ ꯑꯗꯨꯅꯤꯅ‌ꯦ ꯅꯪ ꯇꯨꯀꯠꯆꯩ ꯅꯪ ꯇꯨꯀꯠꯆꯗ꯭ꯔ‌ꯣ ꯆꯥꯏꯗ‌ꯣ ꯑꯩꯗꯤ ꯆꯥꯗꯦ ꯅꯪ ꯆꯥꯕꯗꯨꯅꯦ ꯑꯩ ꯇꯣꯀꯠꯆꯩꯗꯨꯗꯤ
ꯍꯣꯏ ꯍꯣꯏ ꯍꯣꯏ ꯅꯣꯡꯃ ꯈꯣꯛꯑꯒ ꯄꯤꯖꯒꯦ
ꯑꯁ ꯇꯜꯜꯂꯤꯀꯣ ꯑꯣꯅꯤꯡꯉꯦ ꯑꯗꯨꯃꯥꯏꯅ ꯇꯥꯕ ꯐꯥꯎ
ꯎꯝ ꯎꯝ
ꯏꯁꯥꯅꯣ ꯈꯪꯉꯦ ꯑꯣꯁꯣꯏ ꯑꯣꯏꯔꯝꯅꯤꯌꯦ
ꯁꯣꯏꯔ‌ꯦꯗꯅ
ꯎꯁꯣꯏꯗ ꯉꯥꯔꯤꯒꯨꯝꯕ ꯍꯥꯞꯇꯦ ꯏꯆꯝ ꯆꯝꯅ ꯁꯥ ꯃꯔꯣꯏ ꯍꯥꯞꯄꯦ ꯄꯣꯛꯐꯥꯏ ꯃꯅꯥ ꯍꯥꯞꯄꯦ ꯁꯤꯡ ꯃꯅꯥ ꯍꯥꯞꯄꯦ ꯑꯗꯨꯒ ꯇꯤꯜꯍꯧ ꯈꯔꯁꯨꯣꯏꯕꯤꯔꯦ ꯑꯗꯨꯒ ꯊꯣꯡꯕꯗꯣ ꯈꯨꯍꯥꯎꯗ
ꯅꯣꯏꯁꯦ ꯍꯟꯗꯛꯁꯦ ꯁꯣꯏꯗꯤ ꯁꯣꯏꯗ꯭ꯔꯦꯅꯦ ꯃꯃꯤꯡꯗ ꯐꯥꯎ ꯁꯣꯏ ꯁꯣꯏ ꯍꯥꯏꯕꯒꯤꯔ ꯁꯣꯏꯗ꯭ꯔꯦ ꯑꯗꯨꯝ ꯌꯥꯎꯋꯦ
ꯑꯩ ꯍꯥꯏꯕ ꯂꯣꯏꯗꯔ꯭ꯤꯌꯦ
ꯍꯥꯏꯌꯣ-ꯍꯥꯏꯌꯣ
ꯎꯁꯣꯏ ꯊꯣꯡꯕ ꯑꯃ ꯂꯩꯔꯦꯗꯅ
ꯎꯝ
ꯑꯗꯨꯒ ꯉꯥ ꯑꯇꯥꯎꯕ ꯑꯃ ꯉꯥ ꯉꯧꯕꯀꯣ ꯉꯥ
ꯑꯗꯨꯒ ꯊꯥꯡꯖꯤꯡꯒ ꯏꯀꯥꯏꯊꯤꯕꯤꯒ ꯁꯤꯡꯖꯨ ꯊꯧꯕ ꯍꯥꯎꯋꯦ
ꯑꯩꯁꯨꯦ ꯊꯥꯡꯖꯤꯡꯁꯦ ꯌꯥꯝ ꯍꯥꯎ ꯅꯍꯥꯟꯅꯤ ꯌꯥꯝ ꯑꯩꯗꯤ ꯄꯥꯝꯃꯁꯨꯀꯣ ꯌꯥꯝ ꯀꯥ ꯍꯦꯟꯅ ꯄꯥꯝꯗꯕꯅꯦ ꯑꯗꯣ ꯍꯟꯗꯛꯇꯤ ꯌꯥꯝ ꯍꯥꯎꯋꯦ ꯑꯁꯤ ꯌꯥꯝ ꯆꯥꯅꯤꯡꯉꯤ
ꯊꯥꯡꯖꯤꯡꯗꯤ ꯂ‌ꯣꯛ ꯌꯥꯝ ꯊꯨꯡꯕꯅꯦ ꯆꯥꯒꯅꯨ ꯍꯥꯏꯀꯣ
ꯑꯩ ꯊꯥꯡꯖꯤꯡ ꯊꯥꯡꯖꯤꯡꯁꯦ ꯍꯟꯗꯛ ꯌꯥꯡꯈꯩꯒꯤ ꯀꯌꯥ ꯑꯣꯏꯕ꯭ꯔꯥ
ꯑꯅꯤ
ꯀꯥꯡ ꯏꯕꯣ
ꯍꯣꯡꯉꯦ
ꯀꯣꯡꯒ꯭ꯔꯣ
ꯎꯝ ꯌꯥꯡꯈꯩꯒꯤ ꯑꯅꯤꯅꯦ ꯑꯃꯗ ꯀꯨꯟꯊ꯭ꯔꯥꯅꯦ
ꯀꯨꯟꯒꯤ ꯑꯍꯨꯝꯒꯨꯝꯕ ꯇꯧ
ꯑꯗꯨ ꯑꯄꯤꯛꯄꯅꯦꯗꯅ
ꯑꯩꯁꯦ ꯅꯣꯡꯃ ꯂꯩꯔꯒ ꯆꯥꯅꯤꯡꯉꯤ
ꯍꯥꯟꯅꯗꯤ ꯅꯤꯐꯨꯒꯨꯝꯕꯒ ꯄꯤꯕꯅꯦ ꯑꯃꯗ ꯄ꯭ꯔꯖꯥ ꯑꯣꯏꯔꯁꯨ ꯀꯨꯟꯊ꯭ꯔꯥ ꯀꯣ
ꯍꯧꯛꯇꯤ ꯌꯥꯡꯈꯩꯒꯤ ꯑꯅꯤ ꯂꯧ ꯍꯥꯏꯔꯦ ꯑꯆꯧꯕ ꯈꯜꯂꯁꯨ ꯌꯥ ꯑꯄꯤꯛꯄ ꯈꯜꯂꯁꯨ ꯌꯥ
ꯏꯁꯥ ꯌꯥꯝ ꯍꯥꯎꯕ ꯋꯥꯅꯤꯗ ꯑꯌꯥꯝꯕ ꯑꯌꯥꯝꯕ ꯑꯃꯁꯨꯅꯦ
ꯀꯩꯅꯣꯒ ꯆꯥꯎꯋꯣ ꯏꯀꯥꯏ ꯊꯤꯕꯤꯒ ꯆꯥꯛꯣ
ꯎꯝ ꯆꯕꯅꯤꯅꯦ ꯅꯍꯥꯟꯗꯣ ꯀꯩꯁꯤꯒ ꯆꯕꯅꯤ ꯆꯥꯈ꯭ꯔꯦꯗ ꯌꯥꯝ ꯆꯥꯈ꯭ꯔꯦ ꯁꯤ ꯌꯥꯝ ꯍꯥꯎꯋꯤ ꯑꯩꯈꯣꯏ ꯈꯨꯟꯗ ꯏꯌꯥꯝꯕ ꯗꯨꯀꯥꯟ ꯇꯧꯕꯗꯣ ꯑꯁ ꯃꯥꯗꯤ ꯊꯝ ꯔꯤꯡꯒ ꯌꯥꯝ ꯄꯥꯝꯅꯦ
ꯎꯝ ꯔꯤꯅꯦ ꯃꯁꯛꯇ ꯈꯣꯡꯖꯤꯡ ꯃꯥꯜꯂꯦꯕ
ꯃꯆꯥꯅꯨꯄꯥ ꯑꯇꯣꯝꯕꯅꯣ ꯑꯗꯨꯒ ꯌꯥꯏꯃꯗꯣ
ꯎꯝ
ꯑꯗꯨꯗꯤ ꯅꯪ ꯅꯪ ꯃꯥꯜꯂꯦ
ꯌꯥꯏꯃ ꯍꯥꯏꯁ ꯀꯥꯝ
ꯑꯍꯟ ꯅꯠꯇꯕ ꯌꯥꯏꯃꯗꯣ ꯃꯔꯩ ꯈꯔ ꯀꯩꯅ ꯇꯕꯗꯣ ꯅꯠꯇꯦ ꯅꯌꯥꯝꯕꯒꯤ ꯃꯆꯥꯗꯣ ꯍꯥꯏꯕꯅꯦꯍꯦ
ꯑꯣ ꯀꯩꯅꯣ ꯑꯣ ꯃꯤ ꯍꯥꯏꯒꯗ꯭ꯔꯥ
ꯎꯝ-ꯎꯝ ꯑꯗꯨꯗꯣ ꯅꯪ ꯃꯥꯜꯂꯦ
ꯏꯃꯥꯂꯦꯕ ꯏꯃꯥꯟꯗꯦ
ꯍꯂ
ꯑꯩꯒꯤꯗꯤ ꯃꯥꯗꯣ ꯃꯥꯗꯨ ꯃꯥꯂꯦ
ꯃꯥꯗ‌ꯣ
ꯑ ꯅꯠꯇꯦ ꯃꯥ ꯃꯥ ꯅꯠꯇ ꯃꯥ ꯑꯗꯨ
ꯐꯃꯨꯡꯗ ꯂꯩꯕꯗꯣ
ꯉꯠꯇ ꯃꯥꯅꯤꯅꯦ ꯃꯥ ꯐꯃꯨꯡ ꯐꯃꯨꯡꯒꯤ ꯃꯥꯟꯅꯗꯕ ꯃꯁꯥ ꯑꯗꯨꯝ ꯃꯥꯜꯂꯦ ꯍꯥꯏꯕ ꯈꯪꯗ
ꯈꯪꯗꯦ
ꯈꯪꯗ꯭ꯔꯗꯤ ꯇꯣꯛꯑꯣ ꯑꯔꯦ ꯆꯂꯣ ꯎꯝ ꯇꯧ ꯇꯋꯣ ꯎꯝ ꯐꯔꯁꯤꯀꯣ
ꯎꯝ
ꯑ
ꯌꯥꯊꯤ ꯆꯥꯔꯒ ꯅꯣꯛꯄ ꯅꯣ ꯑꯃꯨꯛꯀꯟꯅ
ꯆꯣꯏ ꯍꯦ ꯀꯩꯅ‌ꯣꯅ‌ꯦ ꯅꯪꯁꯨ ꯑꯗꯨꯃꯥꯏ ꯍꯥꯏꯒꯅꯨ
ꯈꯛꯇꯔꯥ ꯅꯣꯏ ꯏꯃꯨꯡꯁꯦ ꯑꯗꯨꯝ ꯆꯥꯟꯅꯕ꯭ꯔꯥ
ꯆꯥꯏꯅ ꯑꯩꯈꯣꯏꯗꯤ
ꯑꯁꯤ-ꯑꯁꯤ ꯊꯥꯡꯖꯤꯡ ꯆꯥꯕꯒꯤ ꯅꯍꯥꯟ ꯑꯁꯤ ꯌꯥꯝ ꯅꯣꯛꯄꯅꯦ ꯑꯩꯈꯣꯏ ꯏꯆꯦ ꯍꯣꯏ ꯂꯩꯕꯗꯕꯨ ꯑꯩ ꯋꯥꯔꯤ ꯂꯤꯈ꯭ꯔꯕ
ꯈꯥꯡꯗ
ꯂꯤꯈ꯭ꯔꯦ ꯑꯩꯅ ꯀꯥꯎ ꯀꯥꯎꯕꯒꯤ ꯑꯣꯏꯔꯝꯅꯤꯌꯦ
ꯑꯗꯨꯗ ꯍꯥꯏꯔꯛꯑꯣ
ꯏꯆꯦꯒꯤ ꯏꯆꯥꯅꯨꯄꯥ ꯑꯍꯟꯗ‌ꯣ ꯑꯥꯟꯕꯁꯨ
ꯀꯔꯝꯕꯅꯣ ꯅꯠꯆꯦ ꯍꯥꯏꯗꯤ ꯁꯤ ꯂꯩꯕꯗꯨꯔ‌ꯣ
ꯅꯠꯇꯦ ꯑꯁꯤꯗꯣ ꯅꯍꯥꯟ ꯏꯆꯦ ꯍꯣꯏ ꯂꯩꯕ ꯃꯇꯝꯗ ꯂꯩꯕꯗꯨ ꯑꯗꯨ ꯊꯥꯡꯖꯤꯡ ꯆꯥꯏꯕ ꯑꯗꯨꯗ ꯑꯁ ꯃꯥꯅ ꯍꯥꯏꯕ ꯃꯥ ꯑꯩꯗꯤ ꯄꯨꯂꯞ ꯄꯨꯂꯞ ꯆꯥꯔꯦꯔꯤꯕ ꯃꯥꯗꯣ
ꯑꯥ ꯑꯥ
ꯃꯥꯅ ꯍꯥꯏꯕ ꯑꯁ ꯑꯁꯤꯗꯤ ꯍꯣꯔꯦꯟ ꯂꯣꯏꯔꯒ ꯆꯥꯛꯒꯦꯅ ꯇꯣꯉꯥꯟꯅ ꯊꯝꯕ ꯑꯗꯨꯗ ꯏꯆꯦ ꯏꯆꯦꯗꯁꯨ ꯅꯪ ꯆꯥꯔꯗꯤ ꯁꯦ ꯁꯤꯁꯨ ꯃꯥ ꯃꯥꯒꯤ ꯀꯩꯅꯣꯗꯣ ꯃꯉꯣꯟꯗ ꯊꯝꯕ ꯑꯗꯨꯗ‌ꯣ ꯎꯝ ꯏꯆꯦꯅ ꯑꯗꯨꯗ ꯏꯌꯥꯝꯕꯗꯣ ꯑꯌꯥꯝꯕ ꯍꯧꯖꯤꯛ ꯑꯁꯤꯗ ꯂꯩꯕꯗꯣ ꯃꯥꯁꯨ ꯍꯥꯏꯗꯤ ꯃꯣꯏꯗꯤ ꯄꯨꯂꯞ-ꯄꯨꯂꯞ ꯆꯥꯕ ꯍꯩꯇꯦꯕ ꯏꯊꯟꯗꯅꯦꯕ ꯑꯗꯨꯃꯥꯏꯅ ꯆꯥꯕꯗꯣ ꯇꯣꯉꯥꯟꯅ ꯂꯧꯊꯣꯛꯑꯒ ꯁꯦ ꯅꯪ ꯆꯥꯒꯦꯗꯤ ꯑꯁ ꯑꯁꯤꯁꯨ ꯑꯩꯒꯤꯁꯨ ꯂꯧꯒ‌ꯣꯅ ꯑꯗꯨꯒ ꯑꯩꯅ ꯑꯁ ꯀꯔꯤ ꯃꯤꯒꯤ ꯌꯥ ꯊ ꯅ ꯆꯥꯗꯔꯗ ꯑꯗꯨꯒꯤ ꯃꯇꯥꯡꯗꯅꯦ ꯌꯥꯝ ꯅꯣꯛꯄꯅꯦ ꯑꯩꯈꯣꯏ
ꯑꯩ ꯈꯪꯗꯦ ꯅꯪ ꯍꯥꯏꯒꯦ
ꯌꯦꯁ ꯂꯤꯈ꯭ꯔꯦ ꯋꯥꯔꯤ ꯂꯤꯈ꯭ꯔꯦ
ꯅꯆꯤꯟꯊꯤꯒꯅꯨ
ꯊꯤꯂꯤꯈ꯭ꯔꯦ ꯀꯟꯅ
ꯑꯗꯨꯗꯤꯗꯦꯅ ꯃꯤ ꯇꯣꯡꯉꯜꯂꯝꯒꯅꯤ
ꯑꯩꯅ ꯍꯥꯏꯕꯕꯨ ꯑꯁ ꯃꯤꯒꯤ ꯊꯤꯔ ꯅ ꯆꯥ ꯑ ꯑꯩꯗꯤ ꯌꯥꯝ ꯆꯂꯦꯀꯣꯅ ꯍꯥꯏ ꯃꯁ ꯅꯣꯛꯈ ꯈꯆꯦ ꯀꯁꯦ ꯃꯦꯠꯇ ꯄꯤꯇꯅꯤ ꯅꯣꯈꯗ
ꯀꯩꯗꯧꯔꯤ ꯑꯥ ꯅꯣꯏ ꯅꯣꯏ ꯌꯥꯝꯃꯗꯤ
ꯑꯝꯊꯛ ꯀꯥꯈꯤꯌꯦ ꯑꯁꯤꯗ ꯀꯩꯅꯣꯗꯣ ꯃꯣꯝꯄꯥꯛ ꯂꯩꯕꯗꯣ
ꯎꯝ
ꯃꯅꯝꯅ ꯌꯥꯝꯅ ꯊꯤꯕ ꯑꯗꯨꯒꯤ ꯑꯁ ꯇꯟꯗꯦ ꯑꯩꯁꯦ ꯀ꯭ꯔꯤꯕ
ꯑꯗꯨꯅꯦ ꯌꯥꯝꯕꯔꯥꯔ ꯍꯥꯏꯕꯅꯤ
ꯅꯥꯌꯥꯝꯕꯗꯣ ꯂꯩꯅꯤꯡꯗꯕꯒꯤ ꯆꯠꯈꯤꯕ꯭ꯔꯥ ꯍꯥꯏꯕꯅꯤ
ꯑꯗꯨꯒ ꯌꯥꯝꯅ ꯖꯒꯥꯁꯨ ꯌꯥꯝ ꯂꯧꯋꯦ ꯑꯁ ꯌꯥꯝ ꯄꯤꯛꯄꯁꯤ ꯖꯒꯥꯁꯤ
ꯀꯩꯗꯧꯉꯥꯏꯐꯥꯎ ꯊꯝꯒꯦ ꯍꯥꯏꯕꯅꯣ ꯑꯗꯨꯗꯣ
ꯅꯠꯇꯦ ꯉꯁꯤ ꯘꯔꯤꯁꯦ ꯆꯠꯈꯤꯕꯅꯦꯕꯀꯣ
ꯎꯝ
ꯑꯁꯤ ꯑꯁꯤ ꯅꯠꯇꯩ ꯑꯩ ꯑꯩ ꯂꯤꯒꯦ ꯑꯁꯤ ꯄꯨꯔꯛꯄ ꯒꯥꯔꯤꯗꯣ
ꯑ
ꯃꯁꯤ ꯅꯍꯥꯟꯗꯤ ꯆꯠꯄ ꯌꯥꯗꯦꯗꯅ ꯉꯁꯤ ꯆꯠꯄ ꯌꯥꯔꯦꯅ ꯑꯌꯨꯛꯇ ꯑꯌꯨꯛꯇ ꯍꯥꯏꯕ꯭ꯔꯥ ꯆꯠꯈꯤꯕ ꯑꯗꯨꯗꯣ
ꯍꯣꯏ
ꯀꯥꯎꯕ ꯑꯩꯗꯤ ꯈꯪꯗꯕꯀꯣ ꯃꯥꯅ ꯄꯣꯔꯛꯑꯒ ꯃꯥ ꯂꯧꯅꯉꯥꯏꯗꯣ ꯀꯔꯤꯗꯨꯁꯨ ꯑꯁꯤꯗ ꯑꯩꯈꯣꯏ ꯅꯥꯛꯇ ꯊꯝꯕꯅꯦꯕ
ꯑ
ꯆꯈꯤꯕ ꯋꯥꯅꯤꯅꯦ ꯌꯥꯝ ꯑꯩꯅ ꯍꯥꯏꯕ ꯑꯁ ꯑꯩꯗꯤ ꯈꯪꯗꯦꯀꯣ ꯑꯁꯤꯁꯦ ꯑꯁ ꯀꯔꯤ ꯄ꯭ꯂꯥꯁꯇꯤꯛꯅꯔꯥ ꯌꯥꯝ ꯅꯝꯊꯤ ꯍꯥꯏꯕꯗ ꯑꯌꯥꯝꯕ ꯀꯩꯅꯣꯗꯣ ꯃꯊꯛꯇ ꯂꯩꯕ ꯑꯌꯥꯝꯕ ꯀꯩꯅꯣꯗꯣ ꯏꯆꯦ ꯍꯣꯏꯒꯤ ꯀꯩꯅꯣ ꯇꯧꯕꯗꯣꯕ ꯑꯃ ꯂꯩꯗꯥꯏꯅꯦ
ꯃꯥꯅ ꯍꯣꯏ ꯅꯝꯊꯤꯌꯦ ꯍꯥꯏꯕꯗ ꯑꯁꯨ ꯀꯥꯎꯔꯦꯅꯦ ꯒꯥꯔꯤꯗꯣ ꯉ ꯆꯠꯈꯤꯕꯅꯤꯅꯦ ꯍꯥꯏ ꯌꯥꯝ ꯄꯤꯛꯑꯒ ꯑꯁꯤ ꯑꯃꯨꯛ ꯊꯝꯖꯤꯜꯂꯑꯦ ꯃꯅꯝꯅ ꯅꯝꯊꯤꯕꯅꯦ
ꯂꯪꯊꯣꯛꯄꯤꯌꯣ ꯇꯨꯔꯦꯟꯗ
ꯃꯤ ꯁꯤ ꯅꯨꯄꯤ ꯆꯦꯡ ꯅꯨꯄꯤ ꯂꯧ ꯂꯧꯅꯤꯡꯉꯥꯏꯅꯅꯦ ꯁꯤ ꯂꯧꯁꯤ
ꯅꯨꯄꯤ ꯊꯤꯔꯅꯤ ꯍꯥꯏꯕ꯭ꯔꯣ
ꯑꯩꯈꯣꯏ ꯐꯥꯒꯤ ꯈꯪꯗꯦ ꯃꯊꯥꯡ ꯆꯍꯤ ꯑꯣꯏꯔꯝꯒꯅꯤꯌꯦ ꯀꯅꯦ ꯃꯥꯁꯨ ꯑꯥꯗ ꯇꯧꯕꯗꯣ ꯇꯣꯛꯑꯒꯦ ꯍꯥꯏꯌꯨꯀꯣ ꯑ ꯑꯁ ꯍꯣꯏ ꯑꯌꯥꯝꯕ ꯍꯣꯏꯗꯤ ꯐꯥꯒꯤ ꯇꯧꯕꯗꯣ ꯑꯩꯈꯣꯏ ꯃꯥꯗꯤ ꯑꯁꯤ ꯂꯧꯔꯒ ꯑꯁ ꯃꯔꯤ ꯃꯉꯥ ꯈꯨꯗꯛꯇ ꯃꯁꯥ ꯂꯩꯈꯤꯗꯦ
ꯌꯥꯔꯦ ꯌꯥꯔꯦ
ꯅꯣꯛꯅꯤꯡꯕꯗꯣ
ꯑꯩꯗꯤ ꯅꯣꯛꯅꯤꯡꯗ ꯄꯨꯛ ꯌꯥꯝ ꯊꯟꯕꯒꯤ
ꯏꯀꯨꯏ ꯀꯨꯏꯗꯅ ꯃꯔꯤ ꯃꯉꯥ ꯀꯣꯛꯊꯣꯛꯀꯅꯤ ꯍꯥꯏ
ꯑꯣꯏꯁꯅꯨ ꯑꯣꯏꯁꯅꯨ ꯅꯣꯏꯅ ꯅꯣꯏ ꯄꯥꯈꯪ ꯁꯔꯤ ꯃꯌꯥꯝ ꯑꯗꯨꯗ ꯀꯜꯂꯛꯎꯨꯔꯅꯨ
ꯏꯁ